ꯇꯥꯔꯦ ꯀꯩꯗꯧꯔꯤꯅꯣ
ꯁꯨꯝ ꯂꯩꯔꯝꯕꯅꯤꯗ ꯅꯪꯗꯤ ꯀꯩꯗꯧꯔꯤꯅꯣ
ꯑꯩꯁꯨ ꯆꯥꯛꯆꯥ ꯂꯣꯏꯕꯒ ꯀꯣꯟ ꯐꯦꯡ ꯂꯣꯏꯕꯒ ꯁꯨꯝ ꯐꯝꯃꯤ
ꯎꯝ ꯎꯝ ꯆꯠꯇꯣꯏꯅꯦ ꯄꯔꯤꯈ꯭ꯌꯥ ꯆꯠꯇꯣꯏꯅꯦ ꯅꯪꯗꯤꯌꯦ
ꯑꯣ ꯄꯔꯤꯈ꯭ꯌꯥ ꯄꯨꯡ ꯀꯌꯥꯗꯩ ꯆꯠꯁꯦ ꯍꯥꯏꯅꯣ
ꯄꯨꯡꯗ ꯑ ꯑꯃ ꯑꯃ ꯇꯥꯗ꯭ꯔꯤꯉꯩꯗ ꯆꯠꯂꯁꯦ ꯇꯔꯥꯃꯥꯊꯣꯏ ꯃꯈꯥꯏ ꯍꯣꯏ ꯕꯥꯔꯣ ꯈꯤꯇꯪ ꯍꯦꯜꯂꯛꯄ ꯑꯗꯨꯗ ꯆꯠꯂꯁꯦ
ꯕꯥꯔꯣ ꯍꯦꯜꯂꯛꯄꯩꯗꯨꯗ ꯆꯠꯂꯁꯦ ꯍꯥꯏꯗꯤ ꯄꯨꯡ ꯃꯣꯏ ꯒꯦꯠ ꯂꯣꯟꯁꯤꯟꯕ ꯊꯣꯡ ꯂꯣꯟꯁꯤꯟꯕ ꯃꯇꯝꯗꯣ ꯄꯨꯡ ꯑꯅꯤ ꯃꯈꯥꯏ ꯑꯣꯏꯕꯅꯦꯕ ꯑꯗꯨꯅ ꯄꯨꯡ ꯑꯅꯤ ꯃꯈꯥꯏ ꯇꯥꯕ
ꯑꯗꯨꯝ ꯎꯝ ꯄꯩꯈꯥ ꯆꯠꯄꯅꯤꯅꯅꯦ ꯑꯗꯨꯝ ꯉꯟꯅ ꯆꯠꯄꯅꯗꯤ ꯐꯩ ꯍꯥꯏꯕꯗꯤ ꯂꯝꯕꯤꯗ ꯂꯝꯕꯤ ꯒꯥꯔꯤ ꯆꯤꯟꯕ ꯈꯣꯠꯄ ꯇꯧꯔꯕꯗꯤ ꯅꯨꯡꯉꯥꯏꯇꯦꯗꯅ
ꯍꯣꯏ ꯑꯗꯨꯅꯦ ꯒꯥꯔꯤꯗꯨꯁꯨ ꯑꯩꯈꯣꯏꯗꯤ ꯆꯨꯝꯅꯒꯤ ꯒꯥꯔꯤ ꯑꯆꯦꯟꯕꯁꯤꯗ ꯆꯠꯇꯣꯏꯅꯤꯅꯀꯣ
ꯎꯝ
ꯍꯥꯏꯗꯤ ꯃꯣꯏꯒꯤ ꯄꯩꯁꯥ ꯊꯤꯔ ꯇꯧꯕꯤꯗꯨꯅ ꯆꯠꯁꯤꯔꯣ
ꯄꯩꯁꯥ ꯊꯤꯔꯒꯗꯝ ꯌꯥꯏꯗ ꯑꯗꯨꯝ ꯀꯩꯅꯣꯗ ꯆꯠꯂꯁꯨ ꯌꯥꯅꯤꯌꯦ ꯄꯩꯁꯥ ꯊꯤꯗꯕꯤꯗ ꯇꯧꯔꯁꯨ ꯍꯥꯏꯗꯤ ꯂꯝꯕꯤꯗ ꯑꯗꯨꯝ ꯂꯩꯕꯅꯤꯅꯅꯦ
ꯍꯣꯏ ꯑꯗꯣ ꯍꯜꯂꯛꯄꯗꯤ ꯄꯨꯡ ꯇꯔꯨꯛꯇ ꯂꯣꯏꯗꯣꯏꯅꯤꯅ
ꯎꯝ ꯑꯗꯣ ꯌꯦꯡꯁꯦ ꯒꯥꯔꯤꯕꯨꯗꯤ ꯑꯗꯨꯝ ꯐꯪꯅꯦꯕ
ꯎꯝ
ꯑꯗꯣ ꯍꯣꯏ ꯍꯣꯔꯦꯟ ꯌꯦꯡꯁꯦ ꯅꯪꯕꯨ ꯀꯌꯥꯝ ꯄꯥꯔꯒꯦ ꯑꯦꯛꯖꯥꯝ ꯄꯩꯈꯥꯒꯤ ꯀꯌꯥꯝ ꯄꯥ
ꯄꯥꯗ꯭ꯔꯤꯗ ꯆꯪꯅꯕ ꯆꯦꯗꯨꯐꯥꯎ ꯆꯤꯡꯊꯣꯛꯇꯔꯤ ꯍꯧꯖꯤꯛ
ꯀꯔꯤ ꯆꯅꯤ ꯇꯂꯕ ꯌꯥꯅ
ꯍꯣꯔꯦꯟ ꯅꯪ ꯑꯙꯥꯔ ꯄꯨꯗꯣꯏꯔꯣ
ꯑ ꯑꯗꯒꯦꯕ
ꯑꯙꯥꯔ ꯄꯨꯗꯣꯏꯔꯕ
ꯄꯨꯗꯣꯏꯅꯦ ꯑꯗꯨꯝ ꯑꯩ ꯍꯣꯏ ꯆꯦ ꯆꯥꯡ ꯃꯈ ꯀꯩꯗꯣ ꯁꯨꯅꯕꯗꯤ ꯄꯨꯔꯒꯦ ꯍꯣꯔꯦꯟ ꯌꯥꯎꯕ ꯌꯥꯎꯗꯕ ꯑꯃꯨꯛ ꯐꯔꯛ ꯇꯥꯔꯗꯤ ꯐꯖꯅꯁꯨ ꯈꯪꯗꯦ ꯑꯍꯥꯟꯕ ꯆꯠꯀꯗꯕ ꯑꯦꯛꯖꯥꯝꯅꯤꯅ
ꯗ ꯗꯨꯀꯥꯟꯗ ꯑꯣꯏꯅ ꯆꯪꯉꯒ ꯑꯗꯨ ꯆꯤꯡꯊꯣꯛꯑꯁꯦ
ꯎꯝ ꯑꯗꯨꯃꯥꯏꯅ ꯌꯥꯅꯤꯗ ꯑꯗꯣ ꯀꯩꯅꯣ ꯐꯤꯔꯣꯟꯖꯠ ꯆꯠꯄꯁꯦ ꯑꯆꯝꯕꯒꯨꯝꯕꯅ ꯍꯦꯟꯅ ꯅꯨꯡꯉꯥꯏ ꯍꯥꯏ ꯆꯠꯄꯗ ꯍꯥꯏꯕꯗꯤ ꯀꯃꯥꯏ ꯍꯥꯏꯅꯤ
ꯍꯣꯏ ꯑꯀꯣꯝꯕ ꯐꯤꯔꯣꯜ ꯁꯦꯠꯂꯣꯗꯤ ꯍꯥꯏ ꯑꯗꯨ ꯆꯄꯜꯒꯨꯝꯕ ꯑꯍꯣꯕꯗ
ꯅꯨꯡꯉꯥꯏꯖꯩ ꯎꯝ ꯐꯤꯅꯥꯠꯀꯨꯝꯕ ꯀꯩꯒꯨꯝꯕ
ꯍꯣꯏ ꯁꯅꯥꯁꯨ ꯑꯝꯇ ꯌꯥꯟꯕ ꯌꯥꯗꯦ ꯍꯥꯏ ꯂꯤꯛꯁ
ꯎ ꯁꯅꯥꯁꯨ ꯂꯤꯛꯀꯣꯟ ꯁꯅꯥ ꯂꯨꯄꯥꯒꯤ ꯊꯕꯛꯁꯦ ꯅꯥꯗꯤ ꯍꯥꯏ ꯖꯟꯗ꯭ꯔ ꯅꯨꯡꯗ꯭ꯔ ꯑꯣꯏꯔꯁꯨ
ꯑꯗꯨꯗꯤ ꯂꯣꯏ ꯂꯧꯊꯣꯛꯑꯝꯇꯥꯥꯔꯦꯅ
ꯎꯝ ꯄꯨꯂꯞ ꯂꯨꯃ ꯆꯠꯇꯣꯏꯅꯦ ꯈꯪꯗꯦꯗ ꯅꯍꯥꯟꯋꯥꯏ
ꯎꯝ
ꯑꯗꯨꯃꯥꯏꯅ ꯍꯥꯏ ꯂꯥꯏꯔꯤꯛ ꯇꯝ ꯆꯠꯂꯤ ꯃꯇꯝꯗꯣ ꯅꯨꯡꯉꯥꯏꯇ꯭ꯔꯥ ꯌꯥꯝꯅ
ꯍꯣꯏ ꯍꯧꯖꯤꯛꯄꯨꯗꯤ ꯂꯣꯏꯈ꯭ꯔꯦꯀꯣ
ꯍꯧꯖꯤꯛꯇꯤ ꯍꯥꯡꯉꯒ ꯂꯩꯔꯕꯝꯃꯤꯅ ꯑꯗꯨꯝ ꯀꯃꯥꯏ ꯍꯥꯏꯅꯤ ꯄꯣꯊꯥꯕꯗ ꯑ ꯑꯣꯏꯕꯗ ꯋꯥꯕꯗꯣ ꯑꯣꯏꯔꯦ ꯌꯦꯉꯣ
ꯎꯝ ꯍꯥꯟꯅꯗꯤ ꯑꯣꯖꯥꯅ ꯇꯥꯛꯄ ꯀꯥꯟꯗꯗꯤ ꯇꯥꯅꯤꯡꯉꯝꯗꯦ ꯍꯧꯖꯤꯛꯄꯨ ꯍꯧꯖꯤꯛ ꯇꯥꯕꯨꯗꯤ ꯇꯥꯅꯤꯡꯗꯦ ꯑꯗꯨꯑꯣꯏꯁꯨ ꯍꯧꯖꯤꯛ ꯄꯨꯜꯂꯞ ꯃꯌꯥꯝ ꯄꯨꯟꯕꯗꯨꯅꯗꯤ ꯃꯇꯝꯗꯣ ꯂꯦꯟꯕ ꯅꯨꯡꯉꯥꯏꯗꯅ ꯍꯧꯖꯤꯛꯇꯤ ꯑꯗꯨꯝ
ꯍꯧꯖꯤꯛꯇꯤ ꯁꯤꯗ ꯑꯗꯨꯝ ꯂꯩꯔꯦ ꯊꯕꯛꯁꯨ ꯂꯩꯇꯦ ꯑꯗꯩ ꯌꯨꯝꯗ ꯂꯩꯕꯁꯤꯗꯗꯤꯀꯣ ꯄꯩꯈꯥ ꯄꯩꯈꯥ ꯊꯥꯎ ꯄꯩꯈꯥ ꯊꯥꯎꯁꯤꯅ ꯑꯃ ꯑꯣꯏꯒꯦꯔ ꯑꯃꯃꯥꯒꯦꯔ ꯑꯗꯨꯝ ꯃꯤꯋꯥ ꯇꯥꯐꯝꯗꯨꯗ ꯂꯩꯔꯝꯅꯦ ꯍꯥꯏꯕ
ꯅꯪ ꯑꯇꯩ ꯀꯩꯀꯩ ꯍꯥꯏꯗꯤ ꯌꯥꯎꯒꯦ ꯑꯣꯖꯥꯅ ꯇꯥꯛꯄꯁ ꯤꯡ ꯑꯇꯩ ꯃꯌꯥꯝ ꯊꯣꯛꯏꯗꯅ ꯑꯗꯨꯝꯕꯗꯨ ꯌꯥꯎꯕ꯭ꯔꯣꯅ
ꯑ ꯑꯩ ꯍꯧꯖꯤꯛ ꯐꯥꯎꯒꯤꯗꯤ ꯌꯥꯎꯗ꯭ꯔꯤ ꯌꯥꯎꯒꯦ ꯈ ꯈꯂꯦ ꯑꯗꯨꯝ ꯃꯊꯪ ꯊ ꯀꯨꯝꯕꯗꯒꯤ ꯍꯧꯕ ꯊꯥ ꯑꯗꯨꯝ ꯌꯥꯎꯗꯤ ꯌꯥꯎꯒꯗꯕꯗꯤ ꯃꯥꯜꯂꯦ ꯄꯔꯤꯈꯥ ꯈꯤꯇꯪꯗꯤ ꯊꯥꯒꯦ ꯈꯜꯂꯤꯦ ꯑꯇꯣꯞ ꯑꯇꯣꯞꯄ
ꯍꯣꯏ ꯌꯥꯎꯁꯤꯜꯂꯣ ꯑꯗꯣ ꯊꯕꯛꯀꯤ ꯋꯥꯐꯝꯗꯤ ꯅꯪ ꯊꯕꯛꯀꯗꯤ ꯇꯧꯅꯤꯡꯗ꯭ꯔꯣ ꯄ꯭ꯔꯥꯏꯚꯦꯠꯀꯤ ꯑꯣꯏꯔꯁꯨ ꯍꯥꯏꯗꯤ ꯁꯔꯀꯥꯔꯒꯤ ꯅꯠꯇꯕ
ꯎꯝ ꯊꯕꯛꯀꯤ ꯋꯥꯗꯤ ꯑꯗꯨꯝ ꯇꯧꯅꯤꯡꯉꯦ ꯀ ꯀꯥꯏꯗꯒꯤ ꯂꯅꯥꯏꯒꯤ ꯑꯣꯏꯒꯦꯔꯥ ꯁꯔꯀꯥꯔꯒꯤ ꯑꯣꯏꯒꯦꯔꯥ ꯑꯗꯨꯝ ꯊꯕꯛꯇꯤ ꯇꯧꯅꯤꯡꯗ꯭ꯔꯗꯤꯅꯦ ꯏꯃꯥ ꯏꯃꯥꯟꯅꯕꯤꯌꯦ ꯊꯕꯛꯇꯤ ꯑꯗꯨꯝ ꯇꯧꯅꯤꯡꯉꯤ ꯂꯩꯇꯕꯩ ꯋꯥꯅꯦ
ꯏꯃꯥꯟꯅꯕꯤ ꯄꯩꯁꯥꯗꯣ ꯐꯪꯗꯣꯏꯒꯤ ꯄꯩꯁꯥꯗꯣ ꯊꯥꯒꯤ
ꯃꯥꯅꯦ
ꯑꯗꯨ ꯄꯤꯛꯑꯗꯤ ꯊꯕꯛꯇꯣ ꯇꯧꯅꯤꯡꯗꯦ ꯍꯥꯏꯕ
ꯆꯨꯝꯃꯦ ꯑꯗꯨ ꯊꯕꯛ ꯊꯤꯕꯁꯨ ꯌꯥꯝ ꯋꯥ
ꯃꯅꯤꯄꯨꯔꯗꯗꯤ ꯊꯕꯛ ꯌꯥꯝ ꯊꯤꯕ ꯋꯥꯔꯦ ꯍꯜꯂꯣ ꯍꯜꯂꯣ
ꯑ ꯇꯥꯕ꯭ꯔꯣ
ꯇꯥꯏꯌꯦ ꯇꯥꯏꯌꯦ ꯅꯪꯒꯤ ꯖꯒꯥꯗꯨ
ꯈꯤꯇꯪ ꯅꯨꯡꯉꯥꯏꯇꯕ ꯏꯃꯥ ꯑꯩ ꯐꯣꯟꯁꯦ ꯌꯥꯝ ꯆꯞꯄꯦ ꯍꯧꯖꯤꯛꯀꯥꯟ
ꯎꯝ ꯅꯪꯒꯤ ꯖꯒꯥꯗꯣ ꯃꯆꯩ ꯀꯥꯟꯗꯕ ꯃꯥꯂ
ꯎꯝ ꯑꯗꯨꯒꯤꯁꯨ ꯃꯥꯜꯂꯦ ꯑꯗꯨꯅ ꯎ ꯁꯨꯝ ꯌꯦꯡꯕ ꯈꯣꯠꯄ ꯇꯧꯕꯗꯨꯁꯨꯅꯦ ꯏꯁꯩꯒꯨꯝꯕ ꯇꯥꯕ ꯈꯣꯠꯄ ꯇꯧꯕꯗꯣ ꯅꯨꯡꯉꯥꯏꯇꯦꯣ ꯈꯤꯇꯪ ꯁꯛꯑꯝꯃꯅꯤꯗꯅ ꯑꯗꯨꯒ ꯆꯞꯂꯤ ꯐꯈꯤꯗꯣꯏꯕ ꯑꯃꯨꯛ
ꯀꯩꯒꯤꯅꯣ ꯑꯗꯨꯕꯣ
ꯈꯪꯗꯏ ꯌꯥꯔ ꯑꯩ ꯑꯃ ꯈꯔꯔꯛ
ꯏꯀꯣ ꯆꯠꯂꯦ ꯅꯪꯒꯤꯗꯣ ꯍꯥꯏꯗꯤ ꯃꯌꯦꯛ ꯋꯧꯋꯋꯧ ꯆꯠꯂꯦ
ꯀꯩꯒꯤꯅꯣ ꯆꯠꯄ꯭ꯔꯥ ꯑꯗꯨꯝ ꯑꯩꯅ ꯉꯥꯡꯕꯁꯦ
ꯍꯧꯖꯤꯛꯄꯨꯗꯤ ꯆꯠꯇ꯭ꯔꯦ
ꯑꯣ ꯑꯩꯁꯨ ꯈꯪꯗꯦꯌꯦ ꯑ ꯇꯧꯕ ꯃꯥꯜꯂꯦ ꯈꯪꯗꯦꯗ ꯑꯩꯅ ꯈꯜꯂꯤꯁꯦ ꯏꯃꯥꯟꯅꯕꯤ ꯐꯣꯟ ꯑꯃ ꯂꯩꯌꯦꯗꯅ ꯑꯗꯨꯒ ꯁꯨꯝ ꯀꯩ ꯍꯥꯏꯅꯤ ꯁꯦꯝ ꯈꯣꯠ ꯇꯧꯔꯒꯅꯦ ꯄꯩꯁꯥꯁꯦ ꯇꯥꯡꯒꯦꯁꯤꯅꯤ ꯑꯩꯅ ꯍꯧꯖꯤꯛ ꯈꯜꯂꯤꯕ ꯑꯩꯒꯤ ꯋꯥꯈꯜꯁꯦ
ꯍꯣꯏ ꯑꯩꯁꯨ ꯈꯂꯦ ꯑꯗꯣ ꯑꯩ ꯚꯗꯤꯑꯣ ꯊꯥꯒꯠꯄꯗꯤ ꯇꯜꯂꯦ ꯑꯗꯣ ꯐꯣꯟ ꯑꯃ ꯂꯩꯔꯒ ꯅꯠꯇ꯭ꯔꯒ ꯂꯦꯞꯇꯣꯞ ꯑꯃ ꯂꯩꯔꯒ ꯁꯛ ꯎꯠꯇꯕꯤ ꯃꯌꯥꯝ ꯊꯒꯠꯅꯩꯗꯅ
ꯑ
ꯑꯗꯨꯗꯣ ꯊꯥꯒꯠꯁꯤꯔꯥꯅ ꯈꯜꯂꯤ
ꯅꯪꯗꯤ ꯃꯤꯔꯣꯟꯁꯨ ꯌꯥꯝ ꯍꯩꯗꯥꯏꯅꯦ ꯑꯗꯨꯒꯤ ꯃꯇꯥꯡꯗ ꯋꯥ ꯉꯥꯡꯉꯁꯨ ꯀ꯭ꯔꯤꯌꯥꯅꯤꯁ
ꯍꯣꯏ ꯃꯤꯔꯣꯟ ꯃꯤꯔꯣꯟꯜꯗꯨ ꯑꯣꯏꯅ ꯉꯥꯡꯉꯅꯤ
ꯎꯝ ꯑꯗꯨꯝ ꯅꯨꯄꯤ ꯑꯃꯁꯨ ꯂꯩꯗꯥꯏꯅ ꯑꯗꯨꯝ ꯑꯗꯨꯒꯤ
ꯎꯝ ꯎꯝ ꯎꯝ ꯈꯥ ꯄꯛꯊꯕ ꯑꯃ ꯂꯩꯕꯅꯤ
ꯎꯝ ꯑꯗꯨꯃꯥꯏꯅ ꯏꯃꯥꯟꯅꯕꯤꯁꯨ ꯇꯧꯕ ꯌꯥꯅꯤꯌꯦ ꯅꯪ ꯐꯖꯅ ꯍꯥꯏꯔꯛꯑꯦ ꯑꯗꯨꯗꯤ
ꯈꯪꯗꯦ ꯊꯕꯛꯁꯨ ꯇꯧꯅꯤꯡꯉꯦ ꯍꯥꯏꯁꯨ ꯇꯧꯗ ꯇꯧꯁꯨ ꯇꯜꯂꯤ
ꯃꯥꯅꯦ
ꯊꯕꯛꯁꯦ ꯁꯨꯝ ꯍꯥꯏꯖꯕꯩ ꯋꯥꯅꯤꯗ ꯅꯨꯡꯉꯥꯏꯕ ꯄꯥꯝꯃꯤꯅ ꯑꯩꯈꯣꯏꯁꯦ ꯌꯥꯝ ꯅꯨꯡꯉꯥꯏꯕ ꯄꯥꯝꯗꯕꯕꯨꯗꯤ ꯀꯅꯥ ꯂꯩ ꯂꯩꯔꯝꯅꯦ ꯅꯠꯇ꯭ꯔꯥ
ꯃꯦ ꯃꯣ ꯁꯁꯨ ꯑꯔꯦꯀ
ꯑꯥ ꯑꯁꯅꯥꯅ ꯑꯃꯨꯛꯅꯦ ꯈꯪꯕ꯭ꯔꯥ ꯃꯇꯝ ꯅꯦꯝꯐꯝ ꯈꯪꯗꯕ ꯏꯅꯥꯎꯄꯥꯁꯤꯡꯒ ꯄꯨꯟꯅ ꯀꯩꯅꯣ ꯆꯥꯔꯨꯦꯕ ꯈꯦꯆ꯭ꯔꯤ ꯀꯩꯀꯩ ꯍꯧꯔꯒ ꯈ꯭ꯍꯥꯎ ꯑꯃ ꯏꯁꯤꯡ ꯃꯄꯥꯟꯅ ꯆꯥꯕꯅꯦꯕ ꯈꯪꯕ꯭ꯔꯥ ꯏ ꯏꯧꯔꯒ ꯎꯝ ꯍꯥꯎꯋꯦ ꯎꯇꯤꯁꯨ ꯌꯥꯝ ꯍꯥꯎꯋꯦꯕ ꯑꯗꯨꯏ ꯅꯨꯃꯤꯠꯀꯤ ꯎꯇꯤ ꯑꯁꯪꯕꯒ ꯑꯣꯏꯔꯒ ꯁꯥꯎ ꯆꯥꯅꯤꯡꯉꯣ ꯌꯥꯝ ꯑꯃꯨꯛꯀꯁꯨ ꯆꯥꯅꯤꯡꯉꯛꯑꯦ ꯁꯨꯝ ꯅꯤꯡꯁꯤꯡꯉ
ꯁꯤꯗ ꯑꯃꯨꯛ ꯆꯁꯦ ꯍꯣꯁꯇꯦꯜꯗ ꯍꯧꯔꯒꯅꯦ
ꯑꯥ
ꯁꯤꯗꯒꯤ ꯍꯧꯔꯒ ꯄꯨꯔꯒ ꯂꯝꯄꯥꯛ ꯑꯃꯗ ꯃꯣꯝꯄꯥꯛ ꯍꯤꯗꯛ ꯊꯥꯔꯒ ꯆꯥꯕꯗꯣ
ꯎꯝ ꯑꯗꯨꯁꯨ ꯅꯨꯡꯉꯥꯏꯅꯤ ꯑꯩꯈꯣꯏ ꯃꯌꯥꯝ ꯄꯨꯟꯅ ꯆꯥꯕꯗꯣ ꯏꯃꯥꯟꯅꯕꯤ ꯃꯈꯩ
ꯍꯣꯏ ꯑꯗꯨꯗꯣ ꯆꯥꯔꯁꯤ ꯅꯠꯇ꯭ꯔꯒꯅ ꯑꯩꯈꯣꯏ ꯃꯉꯥ ꯇꯔꯨꯛ ꯄꯨꯂꯞꯅ ꯍꯥꯏꯗꯤ ꯂꯣꯏꯅ ꯇꯝꯕꯁꯨ ꯂꯣꯏꯅꯔꯕꯅꯤꯅ ꯊꯦꯡꯅꯅꯤꯡ ꯊꯦꯡꯅꯔꯣꯏꯁꯨ ꯊꯕꯛ ꯀꯩꯀꯥ ꯆꯠ ꯆꯠꯅ ꯈ꯭ꯔꯗꯤ ꯑꯃꯨꯛ ꯌꯥꯝ ꯋꯥꯟ ꯊꯣꯛꯑꯅꯤꯗꯅ
ꯎꯝ ꯑ ꯏꯃꯥꯟꯅꯕꯤꯅ ꯍꯥꯏꯔꯛꯄꯅꯦ ꯏꯃꯥꯟꯅꯕꯤ ꯑꯃ ꯑꯩꯒ ꯍꯦꯛꯇ ꯐꯝꯃꯤꯟꯅꯕꯗꯨꯣ
ꯎꯝ
ꯃꯥꯅ ꯅꯣꯡꯃ ꯑꯩꯈꯣꯏ ꯃꯈꯩ ꯆꯥꯛ ꯑꯃ ꯆꯥꯁꯦ ꯈꯣꯠꯁꯦ ꯍꯥꯏꯔꯛꯄꯅꯦ ꯉꯁꯤ ꯉꯁꯤ ꯄꯔꯤꯈꯥꯥꯁ ꯂꯣꯏꯔꯒ
ꯍꯣꯏ ꯉꯁꯤ ꯄꯩꯈꯥꯁꯦ ꯂꯣꯏꯔꯒ ꯑꯗꯨꯃꯥꯏꯅ ꯆꯥꯗ꯭ꯔꯗꯤ ꯍꯥꯏꯗꯤ ꯂꯣꯏꯅ ꯆꯠꯅꯈꯤꯗꯧꯅꯤꯅ ꯊꯤꯡꯅꯕꯩ ꯃꯇꯝꯁꯨ ꯌꯥꯝ ꯋꯥꯔꯅꯤ
ꯑꯃꯨꯛꯀ ꯆꯥꯔꯁꯦ ꯆꯥꯛꯇ ꯆꯥꯔ ꯂꯩꯔ ꯑꯗꯨꯅꯤ ꯀꯩꯅꯣ ꯑꯩꯈꯣꯏꯁꯨ
ꯃꯥꯥꯡ
ꯑꯁ ꯌꯨꯝꯗ ꯂꯩꯕꯁꯦ ꯃꯊꯥꯗꯤ ꯁꯥꯏꯉꯣ ꯑꯃꯒꯤ ꯑꯃꯨꯛ ꯋꯥ ꯍꯥꯏ ꯑꯃꯒꯤ ꯑꯃꯨꯛ ꯋꯥ ꯑꯩꯈꯣꯏꯁꯨꯦ ꯄꯨꯔꯥ ꯊꯕꯛꯄ ꯁꯤꯖꯤꯟꯅꯕꯅꯤ ꯃꯣꯏꯅ
ꯃꯔꯨ ꯑꯣꯏꯅ ꯑꯩꯈꯣꯏꯗꯤ ꯑꯍꯟꯁꯨ ꯑꯣꯏꯕꯅꯤꯅ ꯑꯍꯟꯅ ꯊꯕꯛ ꯇꯧꯔꯛꯈ꯭ꯔꯗꯤ ꯀꯥꯏꯗꯒꯤ
ꯃꯥꯅꯦ ꯏꯃꯨꯡꯒꯤ ꯑꯋꯥꯕꯒꯤ ꯄꯩꯁꯥ ꯈꯤꯇꯪ ꯋꯥꯕꯁꯨ ꯑꯩꯈꯣꯏꯗ ꯑꯗꯨꯝ ꯍꯥꯏ
ꯎꯝ
ꯍꯥꯏꯀꯣ ꯑꯗꯒꯤ ꯑꯗꯒꯤ ꯎꯝ ꯑꯉꯥꯡ ꯋꯥꯕ ꯈꯣꯠꯄ ꯇꯧꯕꯁꯨ ꯑꯉꯥꯡꯒꯤ ꯊꯕꯛ ꯑꯃ ꯇꯧꯕꯁꯨ ꯑꯩꯈꯣꯏꯗ ꯂꯣꯏꯅ ꯍꯥꯏ ꯋꯥꯈꯜꯗꯣ ꯑꯐꯕ ꯈꯪꯗꯦ ꯃꯊꯥ ꯁꯥꯕꯒꯤ ꯊꯕꯛ ꯉꯥꯛꯇ ꯍꯥꯏꯔꯦꯗꯅ
ꯃꯊꯥꯗꯣ ꯁꯥꯔꯕꯅꯤꯅ ꯄꯩꯁꯥꯗꯣ ꯅꯤꯅꯤꯡꯗ꯭ꯔꯦ ꯃꯣꯏꯗ
ꯅꯤꯡꯗ꯭ꯔꯦ ꯑꯗꯨꯝ ꯃꯣꯏꯒꯤ ꯑꯋꯥꯕꯗꯣ ꯑꯩꯈꯣꯏꯗ ꯑꯗꯨꯝ ꯍꯥꯏ ꯂꯩꯔꯦ ꯑꯗꯨꯅ ꯑꯩꯈꯣꯏꯅ ꯀꯃꯥꯏꯅ ꯃꯣꯏꯗꯃꯛ ꯄꯤꯎ ꯄꯤꯌꯎ ꯍꯥꯏꯒꯅꯤ
ꯎꯝ ꯑꯙꯨꯅꯦꯁ
ꯑꯍꯟ ꯑꯣꯏꯕꯁꯦ ꯌꯥꯝ ꯋꯥꯏꯗ ꯅꯪꯁꯨ ꯌꯥꯝ ꯋꯥꯔꯝꯅꯤ
ꯑꯁ ꯋꯥꯋꯥꯝꯕ ꯏꯅꯥꯎ ꯑꯩꯒꯤꯗꯤ ꯏꯅꯥꯎꯄꯤ ꯑꯅꯤ ꯑ ꯑꯃꯁꯨ ꯑꯃꯨꯛ ꯇꯝꯃꯤꯉꯤꯗꯅ
ꯍꯣꯏ ꯑꯗꯨꯅ ꯑꯗꯨꯒꯤ ꯃꯊꯛꯇꯅꯦ ꯎꯝ ꯍꯥꯏꯌꯣ ꯍꯥꯏꯌꯣ
ꯍꯥꯏꯔꯣ ꯅ ꯍꯥꯏꯔꯑꯣ
ꯆꯞ ꯃꯥꯟꯅꯩ ꯅꯪ ꯍꯥꯏꯗꯦꯗꯣ
ꯍꯥꯏꯗꯤ ꯃꯣꯏꯒꯤ ꯄꯩꯁꯥꯗꯣ ꯊꯥꯒꯤ ꯆꯪꯕꯅꯤꯅ ꯑꯩꯈꯣꯏꯅꯕꯨꯗꯤ ꯍꯧꯣꯏ ꯇꯝꯝꯕꯜꯂꯨ ꯃ ꯈꯥ ꯐꯔꯦ ꯑꯣ ꯇꯝꯕ ꯂꯣꯏꯔꯦ ꯍꯥꯏꯔꯒ ꯑꯗꯨꯝ ꯊꯕꯛ ꯇꯧꯗꯕꯤ ꯂꯩ ꯍꯧꯖꯤꯛꯁꯨ ꯃꯤ ꯃꯃꯥꯡꯗꯁꯨ ꯑꯗꯨꯝ ꯊꯕꯛ ꯇꯧꯗꯦꯅ ꯈꯩ ꯇꯝꯃꯨꯔꯒ ꯃꯥꯁꯇꯔ ꯂꯣꯏꯁꯜꯂꯒ ꯀꯔꯤꯝ ꯇꯧꯗꯅ ꯂꯩꯌꯦ ꯍꯥꯏꯅ ꯍꯧꯖꯤꯛꯇꯤ ꯃꯌꯥꯝ ꯇꯥꯔ ꯂꯩꯔꯦꯗꯅ ꯇꯝꯕ ꯂꯣꯏꯅꯔꯒ ꯑꯗꯨ ꯑꯣꯏꯗꯣꯔꯦ ꯍꯧꯖꯤꯛ ꯑꯩ ꯎꯝ ꯍꯜꯂꯣ ꯍꯜꯂꯣ ꯍꯜꯂꯣ